ꯑꯥ
ꯇꯥꯔꯦ ꯁꯥꯠ ꯁꯥꯠ ꯋꯥꯉ ꯑꯉꯨꯀꯣ ꯂꯦꯞ ꯀꯩꯅꯨ ꯑꯃ ꯐꯥꯎ ꯍ ꯄ꯭ꯔ ꯂꯥꯏ ꯑꯦꯦ ꯑꯩ ꯉꯁꯤ ꯇꯨꯝꯔꯒꯦ ꯉꯟꯇꯥ ꯇꯧꯔꯒ
ꯑꯩꯁꯨ ꯍꯧꯁꯛ ꯎꯏꯔꯒ ꯎꯏꯔꯒ
ꯍꯧꯖꯤꯛꯁꯦ ꯅꯨꯡꯉꯥꯏꯕ ꯈꯔ ꯑꯃꯨꯛꯀ ꯐꯥꯎꯒꯤꯀꯣ ꯇꯨꯝꯅꯤꯡꯕꯁꯨ ꯂꯣꯏ ꯀꯥꯎꯈ꯭ꯔꯦ
ꯅꯪ ꯀꯌꯥꯝ ꯄꯤꯔꯒꯦ ꯍꯪꯕ ꯌꯥꯔꯛꯄ
ꯄꯨꯡ ꯇꯔꯥꯃꯥꯊꯣꯏꯒꯤ ꯑꯣꯟ꯭ꯔꯥ ꯃꯩꯇꯩꯥꯏꯂꯣꯟꯣꯟ ꯅꯪꯅ ꯒ꯭ꯌꯥꯟ ꯇꯥꯔꯣ
ꯍꯣꯏ ꯇꯥꯏ ꯇꯥꯏꯌꯦ ꯇꯃꯤꯗꯣ ꯟꯗꯅꯦꯠꯇ ꯃꯅꯤ
ꯍ ꯑꯩꯁꯨ ꯇꯨꯝꯅꯤꯡꯃꯟꯕꯒꯤ ꯃꯤ ꯑꯃꯒ ꯋꯥꯔꯤ ꯁ ꯐꯥꯎꯔꯒ ꯏꯃꯥꯟꯅꯕꯤ ꯏꯃꯥꯗꯨꯅ ꯑꯣꯜ ꯇꯧꯔꯛꯀꯦ ꯄꯥꯏꯈꯠꯂꯣ ꯍꯥꯏꯕꯗꯒꯤ ꯑꯗꯨꯗꯤ ꯇ꯭ꯔꯥꯏ ꯇꯧꯔꯛꯑꯣ ꯍꯥꯏꯕꯒꯤ ꯌꯥꯔꯛꯄ ꯍꯧꯖꯤꯛꯇꯣ ꯑꯗꯨꯣꯅꯅꯦ
ꯎꯒꯥꯥꯡꯁꯤ ꯉꯥꯡꯁꯤꯗ ꯇꯥꯏꯌꯦ ꯇꯥꯏꯌꯦ
ꯑꯥ
ꯇꯥꯏꯌꯦ ꯍꯧꯖꯤꯛ ꯅꯨꯃꯤꯗꯥꯡ ꯊꯦꯡ ꯑꯉꯝꯁꯤꯗ ꯊꯣꯛꯣꯛꯇꯕ ꯌꯥꯔꯛꯑꯦ ꯍꯥꯏꯕ
ꯍꯣꯏ ꯑꯗꯨ ꯑꯣꯏꯔꯁꯨꯈ꯭ꯔꯗꯤ ꯐꯩꯌꯦꯅꯥꯀꯣ
ꯑ
ꯍꯧꯖꯤꯛꯗꯤ ꯀꯗꯥꯏꯗ ꯂꯥꯏꯕ꯭ꯔꯣ ꯑꯁ ꯍꯥꯏꯗꯤ ꯊꯝ ꯂꯩꯥꯏꯔꯈꯤꯅꯤꯗ ꯈꯔ ꯉꯥꯏꯍꯥꯛ ꯂꯩꯥꯏꯔꯒ ꯑꯗꯨꯝ ꯇꯨꯝꯃꯅꯤ ꯑꯩꯁꯦ
ꯎꯝ
ꯍꯌꯦꯡ ꯃꯨꯒꯥꯥ ꯍꯣꯏ ꯀꯣꯂꯦꯖ ꯆꯠꯂꯅꯤ ꯑꯁ ꯑꯩ ꯇꯟꯕꯅ ꯉꯁꯤꯗ ꯍꯥꯥ
ꯗꯤꯗꯤ
ꯗ꯭ꯌꯨꯇꯤ ꯆꯠꯂꯅꯤ ꯑꯩꯗꯣ ꯉꯁꯤ ꯍꯌꯦꯡ ꯍꯤꯗꯥꯛ ꯆꯥꯅꯤꯡꯉꯥꯏ ꯀꯔꯤꯝꯇ ꯕꯤꯁꯀꯤꯠ ꯐꯥꯎ ꯂꯩꯕꯤꯗꯕꯒꯤ ꯍꯧꯖꯤꯛ ꯑꯩ ꯇꯥꯟꯃꯅꯁꯤꯔꯏꯌꯦꯦ ꯑꯌꯨꯛ ꯍꯧꯒꯠꯂꯒ ꯕ꯭ꯔꯦꯛꯐꯥꯁ ꯆꯥꯕ ꯆꯠꯄꯗꯤ ꯌꯥꯔꯔꯣꯏ ꯅꯪ ꯍꯟꯕꯗ
ꯑꯩꯉꯣꯟꯗ ꯑꯃꯗꯤ ꯂꯩꯕꯒꯨꯝ ꯇꯧꯋꯦ
ꯑꯁ ꯆꯥꯁꯨ ꯆꯥꯅꯤꯡꯗꯦꯕ ꯌꯥꯝꯅ ꯑꯁ‌ꯦꯡꯕ ꯍꯥꯏꯔꯗꯤ ꯑꯩ ꯄꯨꯛ ꯌꯥꯝ ꯌꯥꯝ ꯊꯜꯂꯦꯕ ꯑꯌꯨꯛꯇꯀ‌ꯣ ꯑꯗꯨ ꯑꯩꯅ ꯈꯟꯕꯗꯗꯤ ꯄꯤꯁ ꯀꯤꯠ ꯀꯨꯝꯕꯒꯤ ꯎꯆꯥꯗꯨꯅꯗꯤ ꯑꯣꯏꯗꯣꯏ ꯃꯥꯟꯗꯦꯅ ꯈꯜꯂꯦꯕ
ꯑꯩꯁꯨ ꯃꯥꯟꯗꯕ ꯑꯩꯁꯨ ꯈꯪꯉ‌ꯦꯕ ꯑꯗꯨꯅꯗꯤ ꯁꯨꯡꯑꯣꯏ ꯑꯣꯏꯗꯕꯅꯦꯕꯣ ꯑꯁ‌ꯦꯡꯕ
ꯎꯝ ꯑꯗꯨꯗꯒꯤ ꯇꯟꯅꯁꯨ ꯆꯠꯇ꯭ꯔꯗꯤ ꯌꯥꯗꯣꯏ ꯃꯥꯟꯗ꯭ꯔꯦꯅ ꯑꯃꯨꯛ ꯀꯩꯁꯨ ꯈꯜꯂꯂꯏꯕ ꯍꯧꯖꯤꯛꯁꯦ
ꯎꯝ ꯌꯥꯝ ꯁꯨꯕꯅꯦꯕ ꯃꯣꯏꯗꯤ ꯕꯤꯁꯇꯛꯀꯨꯝꯕꯗꯤ ꯌꯥꯗꯔꯕꯅꯦꯕ
ꯍꯣꯏ ꯑꯗꯨꯒꯤꯅꯤ ꯑꯁ ꯑꯩ ꯇꯥꯟꯕꯅ ꯁꯤꯕ ꯁꯤꯕ
ꯎꯝ ꯍꯌꯦꯡꯁꯦ ꯀꯩ ꯅꯨꯃꯤꯠꯂꯣ ꯑꯣ ꯍꯌꯦꯡꯁ ꯍꯥꯎꯅꯤꯉꯥꯏ ꯃꯥꯜꯂꯤꯗ
ꯎꯝ ꯍꯥꯎꯅꯤꯒ ꯏꯗꯤ ꯃꯅꯦ ꯑꯗꯨ ꯇꯥꯟꯕꯅ ꯑꯩ ꯉꯁꯤꯗꯣ ꯄꯪꯒꯥꯎꯗ ꯀꯥꯎꯈ꯭ꯔꯦꯕ ꯑꯁꯦꯡꯕ ꯍꯥꯏꯔꯗꯤ
ꯎꯝ
ꯂꯩꯒꯦꯅ ꯑꯃ ꯏꯕꯥꯅꯤ ꯑꯣ ꯏꯕꯥꯅꯤ ꯍꯥꯏꯌꯦ ꯂꯩꯒꯦꯅ ꯆꯪꯂꯝꯕꯅꯦꯕ
ꯑꯧ
ꯑꯗꯨꯒ ꯀꯥꯎꯈ꯭ꯔ‌ꯦꯕ ꯑꯩꯗꯣ ꯂꯩꯅꯤꯡꯉꯥꯏ ꯇꯟꯕꯗꯨ ꯍꯥ ꯑꯌꯨꯛꯇ ꯉꯟꯇ ꯉꯟꯇ ꯍꯧꯒꯠꯂꯁꯨ ꯆꯠ ꯂꯤꯉꯩꯗꯣ ꯇꯜꯂꯦꯕ ꯌꯥꯝꯅ ꯁꯥ
ꯍꯣꯏ ꯍꯌꯦꯡ ꯍꯧꯖꯤꯛꯀꯥꯟ ꯁꯥꯔꯤꯕ꯭ꯔꯣ
ꯍꯣꯏ ꯁꯥꯏꯌꯦ ꯑꯌꯨꯛꯇ ꯅꯍꯥꯟ ꯃꯌꯥꯡ ꯅꯨꯄꯤꯒ ꯏꯕꯟꯅꯤ ꯆꯠꯂꯦꯕ ꯑꯗꯨꯒ ꯑꯁ ꯁꯥꯏꯌꯦ ꯌꯥꯝꯅ
ꯅꯣꯏꯒꯤ ꯔꯨꯝꯁꯨ ꯍꯧꯖꯤꯛ ꯀꯥꯟ ꯁꯥꯕ꯭ꯔꯣ ꯍꯧꯖꯤꯛ ꯍꯧꯖꯤꯛ ꯁꯥꯕ꯭ꯔꯣ
ꯍꯧꯖꯤꯛ ꯍꯧꯖꯤꯛꯇꯤ ꯁꯥꯗꯦ ꯍꯧꯖꯤꯛꯇꯤ ꯑꯩꯅ ꯃꯩꯗꯣ ꯂꯣꯏ ꯃꯨꯊꯠꯂꯒ ꯃꯌꯥꯡ ꯅꯨꯄꯤꯁꯨ ꯂꯥꯛꯈ꯭ꯔꯦꯕ ꯑꯗꯨꯒꯤ ꯃꯥꯁꯨ ꯇꯨꯝꯅꯤꯡꯕ ꯃꯥꯜꯂꯦꯅ ꯃꯩꯗꯣ ꯃꯨꯊꯠꯂꯒ ꯇꯨꯝꯍꯧꯔꯦ ꯃꯥ ꯑꯩꯅ ꯈꯔ ꯗꯤꯁꯇꯔꯕ ꯇꯧꯔꯝꯕ꯭ꯔꯥ ꯈꯪꯗꯦ ꯑꯩꯁꯦ ꯋꯥ ꯈꯔ ꯀꯟꯅ ꯀꯟꯅ ꯉꯥꯡꯂꯒ ꯂꯩꯕ
ꯑꯣ ꯅꯪ ꯍꯧꯖꯤꯛ ꯀꯔꯥꯏꯅ ꯂꯩ ꯍꯥꯏ
ꯍꯧꯖꯤꯛꯁꯦ ꯑꯩ ꯍꯣꯁꯇꯦꯜꯗ ꯑꯃꯨꯛꯀ ꯆꯪꯈ꯭ꯔꯦ
ꯅꯪꯗꯤ ꯀꯔꯤ ꯇꯧꯔꯒ ꯂꯩꯕ꯭ꯔꯣ
ꯃꯈꯥꯗ ꯀꯟꯅ ꯎꯏꯔꯒ ꯂꯩꯌꯦ
ꯑꯣ ꯑꯦꯛꯖꯥꯝꯒꯤ ꯂꯩꯔꯤꯛ ꯄꯥꯕ ꯆꯠꯄ꯭ꯔꯣ
ꯅꯪꯗꯤ ꯂꯥꯏꯔ‌ꯦꯛ ꯄꯕꯥ‌ ꯆꯠꯂ‌ꯦꯀ‌ꯣ ꯇꯨꯝꯅꯤꯡꯕꯅ ꯉꯁꯤ ꯈꯥꯡꯕ ꯉꯝꯗ꯭ꯔꯦ ꯑꯩ
ꯅꯪꯗꯤ ꯅꯨꯡꯇꯤꯒꯤ ꯃꯇꯣꯝꯗ ꯃꯈꯥꯗ ꯆꯠꯄ꯭ꯔꯣ
ꯍꯣꯏ ꯅꯨꯡꯇꯤꯒꯤ ꯃꯈꯥꯗ ꯆꯠꯂꯦ ꯑꯗꯣ ꯈꯔ ꯄꯨꯡ ꯕꯥ‌ꯔ‌ꯣ ꯇꯥꯔꯗꯤ ꯈꯔ ꯈꯔ ꯀꯤꯌꯦ ꯍꯥꯏꯅ ꯀꯥꯈꯠꯂꯦ ꯃꯥꯊꯛ
ꯑꯣ
ꯑꯗꯨꯒ ꯏꯃꯥꯟꯅꯕꯤ ꯑꯅꯣꯏꯕ ꯑꯃꯒꯤꯔꯣꯝꯗ ꯆꯠꯂꯒ ꯂꯩꯌꯦ ꯀꯨꯏꯔꯔ‌ꯣꯏ
ꯑꯣ ꯑꯩ ꯐꯖꯅ ꯇꯧꯔꯝꯒꯦꯔ ꯈꯪꯗꯦꯅꯦ
ꯑꯣ ꯃꯕꯥꯅꯤ ꯂꯥꯏꯔꯤꯛ ꯄꯥꯈꯤꯕ꯭ꯔꯣ
ꯑꯩꯗꯤ ꯈꯪꯗꯦ ꯆꯪꯗꯦ ꯑꯗꯨꯝ ꯃꯤ ꯑꯃꯅꯗꯤ ꯈꯔ ꯅꯣꯏꯇꯛ ꯇꯧꯕꯤꯗꯣ ꯑꯗꯨ ꯅꯨꯄꯤꯗꯤ ꯑꯩꯈꯣꯏꯒꯤ ꯔꯨꯝꯃꯦꯠꯄꯤ ꯑꯃ ꯂꯩꯕꯅꯦꯕ ꯑꯗꯨ ꯅꯨꯄꯤꯗꯤ ꯑꯦꯔ ꯄꯤꯁ ꯂꯥꯎꯔꯒ ꯆꯠꯈ꯭ꯔꯕꯅꯦ ꯀꯔꯤ ꯇꯧꯅꯤꯡꯉꯥꯏꯔꯗꯤ ꯈꯪꯗꯦ ꯑꯩꯁꯨ ꯐꯖꯅ
ꯑꯣ ꯑꯣ
ꯃꯋꯥꯒ ꯋꯥꯔꯤ ꯁꯅꯅꯤꯡꯉꯥꯏꯔ ꯍꯣꯏ ꯍꯌꯦꯡ ꯍꯪꯆꯤꯠꯀꯨꯝꯕ ꯑꯦꯛꯖꯥꯝꯅꯦꯅ ꯍꯥꯏꯕ ꯃꯥꯜꯂꯦ ꯃꯥꯗꯣ
ꯑꯣ ꯅꯣꯏꯒꯤꯗꯤ ꯑꯦꯛꯖꯥꯝ ꯂꯩꯇꯕ꯭ꯔꯣ
ꯑꯁ ꯒ꯭ꯌꯥꯟ ꯃꯦꯟ ꯇꯥꯗꯦꯗ ꯑꯈꫭꯏꯗꯤ ꯔꯥꯡ ꯍꯥꯏꯔꯝꯕꯅꯤꯕ ꯑꯃꯨꯛꯀ ꯗꯤꯁ ꯋꯤꯛꯇꯤ ꯈꯨꯗꯛꯇ ꯑꯣꯏꯃꯟꯒ ꯑꯩ ꯊꯥꯖꯗꯦꯕ ꯇꯥꯎꯅꯤꯡꯉꯥꯏ
ꯑꯣ ꯑꯦꯝ ꯑꯦꯁ ꯇꯤꯔꯣ
ꯎꯝ
ꯑꯣ ꯅꯣꯏ ꯑꯦꯝ ꯑꯦꯁ ꯇꯤ ꯑꯁ ꯀꯨꯏꯔꯦꯅꯦ ꯇꯧꯗꯕ ꯌꯩꯊꯣꯛꯄꯒꯤ
ꯀꯨꯏꯈ꯭ꯔꯦ ꯐꯦꯕ꯭ꯔꯋꯥꯔꯤꯗꯔ ꯑꯦꯛꯖꯥꯝ ꯊꯥꯕꯗꯣ ꯍꯧꯖꯤꯛꯐꯥꯎ ꯊꯥꯗ꯭ꯔꯦ ꯌꯦꯡꯉꯣ
ꯑꯣ
ꯂꯣꯏꯕꯒꯤ ꯐꯦꯕ꯭ꯔꯋꯥꯔꯤ ꯃꯥꯔꯆ ꯑꯦꯄ꯭ꯔꯤꯜ ꯃꯦ ꯖꯨꯟ ꯖꯨꯂꯥꯏ
ꯑꯣ
ꯑꯍꯣꯏꯗꯣ ꯑꯥꯟꯗ ꯑꯁ ꯁ‌ꯦꯡꯕ ꯍꯥꯏꯕꯤꯒ‌ꯦ ꯑꯦꯛꯖꯥꯝꯗꯣ ꯅꯥꯛꯄꯕꯨ ꯌꯥꯝ ꯃꯑꯣꯡꯗꯣ ꯌꯥꯝ ꯃꯥꯟꯕ ꯍꯧꯔꯦꯕ ꯑꯩ ꯃꯊꯥ ꯁꯥꯕ ꯐꯥꯏꯅꯦꯜ ꯑꯦꯛꯖꯥꯝꯗꯣ ꯑꯣꯖꯥ ꯍ‌ꯣꯏꯅ ꯇꯧꯕꯗꯣ
ꯑꫭ
ꯑꯗꯨꯒ ꯑꯩꯈꯣꯏꯒꯤ
ꯍꯥꯏꯗꯤ
ꯉꯁꯥꯏꯒꯤ ꯃꯦꯁꯦꯁ ꯊꯔꯛꯄꯗꯨ ꯉꯁꯥꯏꯒꯤ ꯃꯦꯁꯦꯁ ꯊꯔꯛꯄꯗꯨ
ꯑꯩꯅ ꯃꯤꯁ ꯍꯥꯏꯔꯛꯄ
ꯉꯁꯥꯏꯒꯤ ꯅꯨꯞ ꯃꯤ ꯑꯃ ꯌꯥꯝ ꯋꯥꯞꯈꯤꯕꯗꯣ ꯂꯣ
ꯇꯥꯏꯌꯦ ꯇꯥꯏꯌꯦ
ꯇꯥꯗꯕ꯭ꯔꯣ ꯉꯁꯥꯏꯒꯤ ꯅꯨꯄꯥꯃ ꯌꯥꯝ ꯃꯊꯥ ꯁꯥꯈꯤꯕꯗꯣ
ꯉꯁꯥꯏꯒꯤ ꯃꯊꯥ ꯁꯥꯔꯒ ꯊꯥꯔꯛꯄꯗꯣ
ꯍꯥꯡꯗ꯭ꯔꯦ ꯑꯩ
ꯑꯣ ꯍꯥꯏꯔꯛꯑꯣ ꯍꯥꯏꯔꯛꯑꯣ ꯅꯪ ꯍꯥꯏꯕꯗꯣ ꯍꯧꯖꯤꯛꯀꯤꯗꯣ
ꯀꯥꯎꯈ꯭ꯔꯦ ꯀ꯭ꯔꯤ ꯋꯥ ꯍꯥꯏꯕ꯭ꯔ ꯑꯗꯨ
ꯌꯦꯠꯈ꯭ꯔꯦꯅꯦ ꯑꯩꯅ
ꯎꯝ ꯑꯗꯨꯒꯤ ꯅꯪꯅ ꯍꯥꯏꯕꯗꯁꯨ ꯑꯩ ꯒ꯭ꯌꯥꯟ ꯇꯥꯗ꯭ꯔꯦꯕ
ꯑꯣ
ꯈꯥ ꯂꯩꯗꯤ ꯅꯪꯁꯨ ꯆꯠ ꯂꯈꯠꯂꯒꯦꯔꯣ
ꯉꯥꯛ ꯂꯩꯔꯒ ꯑꯗꯨꯒ ꯑꯅꯣꯏꯕꯤ ꯑꯃꯒꯤ ꯔꯨꯝꯗ ꯉꯩꯍꯥꯛ ꯂꯩꯔꯅꯤ ꯑꯗꯨꯒ ꯑꯩꯈꯣꯏꯒꯤ ꯔꯨꯝꯗ ꯆꯠꯂ ꯇꯨꯝꯈ꯭ꯔꯅꯤ ꯌꯥꯝ ꯇꯨꯝꯅꯤꯡꯉꯦꯍꯦ ꯉꯁꯤꯗꯤ ꯌꯥꯝ ꯋꯥꯔꯕꯅꯤꯅꯀꯣ ꯊꯕꯛꯁꯨ ꯀꯔꯤꯝ ꯇꯧꯗꯅ ꯋꯥꯏꯅꯤ ꯀꯩꯅꯣ
ꯈꯣꯡ ꯌꯥꯝ ꯋꯥꯏ ꯑꯩ ꯂꯦꯞꯄ ꯃꯇꯝꯗ ꯉꯁꯤ
ꯑꯦꯁ ꯑꯗꯨꯗꯤ ꯆꯥꯛ ꯆꯥꯗꯕꯒꯤꯔ ꯆꯥꯛ ꯆꯥꯗꯕ꯭ꯔꯣ
ꯆꯥꯛ
ꯍꯣꯏ
ꯆꯥꯏꯌꯦ
ꯎꯝ
ꯍꯧꯖꯤꯛꯀꯥꯟꯗꯤ ꯆꯥꯛ ꯐꯖ ꯐꯖꯅ ꯆꯥꯏꯌꯦꯗ ꯑꯥ ꯂꯩꯕ ꯃꯇꯝꯗꯒ ꯍꯥꯏꯅꯔꯗꯤ ꯑꯁꯦꯡꯕ ꯍꯥꯏꯗꯤ ꯀꯣꯂꯦꯖ ꯑꯩꯒꯤ ꯏꯃꯥꯟꯅꯕꯅ ꯏꯁꯀ꯭ꯋꯥꯁ ꯄꯨꯔꯛꯄꯒꯤ ꯏꯁꯀ꯭ꯋꯥꯁ ꯑꯣꯏꯅ ꯆꯥꯔꯦ ꯗꯁꯀꯨꯁꯥ
ꯑꯣ ꯑꯣ
ꯌꯥꯝꯅ ꯍꯥꯎꯔꯦ ꯍꯥꯏꯗꯤ ꯑꯈꯣꯏꯗꯤ ꯗꯁꯀꯨꯠꯅ ꯀꯧꯕꯅꯦ
ꯑꯗꯨꯒ ꯁꯀ꯭ꯋꯥꯁꯅ ꯑꯌꯥꯝꯕꯁꯨ ꯍꯥꯏꯑꯦ ꯗꯨ ꯅꯣꯏꯒꯤ ꯂꯣꯟꯗꯨ ꯇꯁꯀꯨꯁ ꯍꯥꯏꯕ ꯃꯥꯟꯕ ꯏꯃꯥꯟꯅꯕꯤ ꯑꯃ ꯁꯤꯗ ꯑꯧ ꯁꯤꯗ ꯇꯝꯔꯝꯕ ꯃꯇꯝꯗ ꯃꯥꯗꯣ ꯌꯥꯝ ꯍꯩꯕꯒꯤ ꯇꯥꯕ ꯑꯃꯨꯛ ꯀꯁꯨ ꯀꯥꯎ ꯀꯥꯎꯏꯕ ꯄ꯭ꯔꯣꯅꯟꯁꯦꯁꯟꯕꯨꯗꯤ ꯀꯥꯎ ꯍꯥꯞ ꯍꯥꯏꯗꯦ ꯑꯗꯨ ꯑꯣꯏꯔꯁꯨ ꯑꯗꯨꯝ ꯃꯔꯛ ꯃꯔꯛꯇ ꯅꯥꯗꯣ ꯇꯥꯕꯒꯨ ꯇꯥꯎꯕ ꯑꯗꯨꯒꯤ
ꯑꯣ ꯑꯣ
ꯍꫭꯏ ꯈꯪꯗ꯭ꯔꯦ ꯀꯂꯦꯁꯁꯨ ꯆꯠꯂꯨꯗꯕꯒꯤ
ꯅꯣꯏꯒꯤ ꯔꯨꯝꯗꯤ ꯑꯉꯥꯡꯗꯤ ꯂꯥꯛꯈ꯭ꯔꯕ꯭ꯔꯣ
ꯍꯣꯏ ꯉꯁꯤ ꯂꯥꯛꯑꯒ ꯑꯃꯗꯤ ꯍꯧꯖꯤꯛ ꯈꯔ ꯋꯥꯕ ꯃꯥꯜꯂꯦ ꯃꯥꯗꯣ ꯍꯌꯦꯡ ꯄꯨꯡ ꯇꯔꯦꯠ ꯇꯥ ꯍꯧꯒꯠꯀꯅꯤ ꯍꯧꯒꯠ ꯍꯟꯂꯣꯅ ꯍꯥꯏꯔꯒ ꯍꯣꯏ ꯇꯨꯝꯈ꯭ꯔꯦ ꯐꯣꯟ ꯂꯥꯛ ꯍꯥꯎꯕꯅꯦ ꯑꯗꯨꯨꯁꯨ ꯄꯥꯏ ꯈꯠꯇ꯭ꯔꯕ ꯃꯥꯜꯂꯦ ꯃꯥ ꯀꯔꯤ
ꯑꯣꯑꯣ ꯌꯥꯝ ꯊꯨꯏꯌꯦꯅꯦ ꯃꯥꯗꯤ
ꯎꯝ ꯎꯝ ꯉꯁꯥꯏꯗꯒꯤ ꯇꯨꯝꯈ꯭ꯔꯕꯅꯦ ꯑꯩꯕꯨ ꯍꯌꯦꯡ ꯄꯨꯡ ꯇꯔꯦꯠꯇ ꯍꯧꯒꯠꯍꯟꯕꯤꯌꯨꯀꯣꯅ ꯍꯥꯏꯔꯒ
ꯍꯩꯃꯥ ꯍꯧꯖꯤꯛ ꯇ ꯕꯥꯔꯣ ꯇꯥꯗ꯭ꯔꯤ ꯌꯥꯝ ꯊꯨꯏ ꯍꯦ ꯃꯥꯗꯤ
ꯎꯝ ꯑꯗꯨ ꯐꯣꯟ ꯍꯟꯖꯤꯟ ꯍꯟꯖꯤꯟꯅ ꯂꯥꯛꯑꯒ ꯂꯩꯔꯦ ꯃꯥꯒꯤꯗꯨ ꯃꯥ ꯄꯥꯏꯈꯠꯇꯦ ꯗꯨ ꯑꯣꯏꯔꯁꯨ
ꯎꯝ ꯍꯥꯏꯗꯤ ꯃꯁꯛ ꯐꯖꯔꯒ ꯂꯥꯛꯄ꯭ꯔꯣ
ꯍꯣꯏ ꯌꯥꯝ ꯃꯁꯥꯛꯁꯨ ꯐꯖꯩꯑꯌꯦ ꯃꯥꯗꯣ ꯏꯟꯐ꯭ꯂꯨꯌꯦꯟꯁꯔ ꯑꯣꯏꯔꯅꯤꯅ ꯌꯥꯝꯅ ꯂꯥꯛꯑꯦ
ꯑꯣ
ꯍꯩ ꯈꯪꯗ꯭ꯔꯦ ꯅꯣꯏꯁꯨ ꯀꯣꯏꯔꯛꯑꯒ ꯃꯁꯛꯇꯣ ꯌꯦꯡꯉꯣ
ꯍꯣꯏ ꯌꯦꯡꯒꯦ ꯌꯦꯡꯒꯦ ꯍꯣꯔꯦꯟꯅ ꯂꯥꯛꯑꯒ
ꯎꯝ
ꯑꯣ
ꯈꯣꯏꯗꯁꯨ ꯀꯣꯏꯔꯛꯑꯒ ꯌꯦꯡꯉꯣ
ꯑꯣ ꯅꯣꯏ ꯐ꯭ꯂꯣꯔꯒꯤ ꯅꯃꯥꯟꯅꯕꯤ ꯑꯍꯥꯟꯕ ꯔꯨꯝꯗꯣ
ꯑꯧ
ꯑꯗꯨꯗꯣ ꯑꯅꯤ ꯂꯥꯛꯑꯦ ꯑꯃ ꯂꯥꯛꯇ꯭ꯔꯤ ꯍꯥꯏꯌꯦ
ꯑꯣ ꯑꯆꯧꯕ ꯗꯥꯛ
ꯌꯥꯝ ꯄꯥꯛꯄꯗꯣ ꯑꯧ ꯌꯥꯝ ꯄꯥꯛꯄꯗꯣ ꯂꯥꯛꯇ꯭ꯔꯤ ꯇꯥꯔꯤꯛ ꯀꯨꯟꯒꯤ ꯃꯃꯥꯡꯗ ꯂꯥꯛꯀꯅꯤ ꯍꯥꯏ
ꯑꯣ ꯀꯔꯤ ꯃꯝꯥꯡꯗ
ꯇꯥꯔꯤꯛ
ꯍꯥ ꯑꯣ ꯀꯔꯤꯒꯤ ꯁꯦꯝ ꯃꯨꯠ ꯊꯦꯡꯕ꯭ꯔꯥ ꯃꯥꯗꯤ ꯈꯪꯉꯦ ꯈꯪꯉꯦ
ꯈꯪꯗꯦꯅꯦ
ꯃꯥꯗꯤ ꯃꯇꯣꯝꯇ ꯃꯥꯒꯤ ꯅꯨꯄꯥꯒ ꯆꯪꯃꯤꯅꯤꯡꯕ ꯑꯣꯏꯕ ꯖꯥꯠꯂꯥ
ꯑꯣꯏꯕ ꯃꯥꯜꯂꯦꯕ ꯑꯩ ꯋꯥꯈꯜꯗ ꯑꯗꯣ ꯈꯪꯗꯦ ꯃꯥꯏ ꯅꯨꯄꯥꯗꯤ ꯑꯥꯒꯁ ꯁꯦꯞꯇꯦꯝꯕꯔ ꯂꯥꯛꯇꯧ ꯅꯠꯇ ꯈꯪꯗꯦꯗ ꯃꯣꯏꯒꯤꯁꯤ
ꯑꯣ ꯃꯣꯏꯗꯤ ꯏꯟꯇ꯭ꯔꯟ ꯄꯨꯒꯅꯤꯅ ꯍꯥꯏꯕ ꯒꯨꯝꯁꯨ ꯇꯥꯎꯑꯦꯀꯣ ꯑꯃꯨꯛꯀ
ꯑꯥꯎ
ꯑꯗꯨ ꯑꯣ ꯈꯪꯗꯦ ꯑꯗꯨ ꯑꯣꯏꯔꯗꯤ ꯑꯗꯣ ꯁꯤ ꯁꯤ ꯇꯤꯒꯨꯝꯕ ꯀꯣꯔꯁꯄꯨꯗꯤ ꯑꯗꯨꯝ ꯃꯊꯪꯗ ꯀꯥ ꯍꯥꯎꯔꯅꯤ ꯖꯨꯂꯥꯏ ꯖꯨꯂꯩ ꯇ꯭ꯋꯦꯟꯇꯤ ꯑꯩꯠ ꯁꯨꯋꯥꯏꯗ ꯈꯪꯗ꯭ꯔ‌ꯦꯗꯥ ꯐꯖꯅ ꯑꯩꯁꯨ
ꯌꯥꯝ ꯅꯥꯗꯦ ꯑꯩꯁꯨ ꯃꯣꯏ ꯑꯥ ꯃꯥꯒꯤ ꯑꯄꯥꯛꯄꯗ‌ꯣ ꯅꯨꯄꯥꯗ‌ꯣ ꯀꯩ ꯀꯣꯔꯁꯂꯣ
ꯃꯥꯏ ꯅꯨꯄꯤꯒꯤ ꯅꯨꯄꯥꯗꯨꯔꯥ
ꯑꯧ
ꯍꯥ ꯐꯥꯔꯃꯁꯤꯅꯦ
ꯃꯥꯅꯦ ꯃꯥꯅꯦ ꯎꯝ
ꯑꯩ ꯏꯟꯇ꯭ꯔꯟ ꯄꯨꯔꯅꯤ ꯍꯟꯗꯛ
ꯎꯝ
ꯅꯪꯒꯤ ꯃꯔꯨꯞ ꯅꯨꯄꯤ ꯑꯗꯨꯁꯨ ꯑꯁꯤꯗ ꯑꯃꯒ ꯂꯩ ꯂꯩꯕ ꯅꯨꯄꯤꯗꯨꯁꯨ ꯏꯟꯇ꯭ꯔꯟ ꯄꯨꯕ ꯅꯠꯇ꯭ꯔꯣ
ꯀꯔꯝꯕꯅꯅꯣ ꯒꯤꯟ ꯇꯥꯗ꯭ꯔꯦ ꯍꯥꯎ
ꯃꯨꯁꯂꯤꯝ ꯅꯨꯄꯤ ꯏꯃꯥ ꯂꯥꯏꯕꯗꯣ ꯑꯀꯪꯕ ꯑꯀꯪꯕꯤ
ꯑꯣ ꯑꯣ ꯑꯣ ꯄꯨꯏꯌꯦ ꯄꯨꯏꯌꯦ ꯃꯥ ꯄꯨꯏꯌꯦ
ꯃꯣꯏꯗꯤ ꯄꯩꯁꯥ
ꯃ‌ꯣꯏ ꯑꯥꯗ ꯇꯧꯔꯒ ꯌꯥꯝ ꯆꯨꯔꯒ ꯂꯩ ꯃꯣꯏꯅ ꯄꯩꯁꯥ ꯄꯤꯌꯦ ꯍꯣꯁꯄꯤꯇꯥꯜꯗ ꯃꯥꯒꯤ ꯃꯅꯥꯎ ꯅꯨꯄꯥꯗꯣ ꯐꯪꯈ꯭ꯔꯦ ꯍꯥ
ꯄꯩꯁꯥ ꯍꯣꯁꯄꯤꯇꯥꯜꯗ ꯀꯌꯥ ꯍꯥꯏꯕ
ꯃꯉꯥꯃꯨꯛ ꯃꯥꯜꯂ‌ꯦꯉꯣ
ꯇꯥ ꯕ꯭ꯔ‌ꯣ ꯑꯣ
ꯃꯉꯥꯃꯨꯛ ꯃꯥꯜꯂꯦ
ꯑꯣ ꯇꯥꯡꯉꯤꯅꯦ ꯑꯗꯨ ꯑꯣꯏꯔꯗꯤ ꯊꯥ ꯑꯃꯗ ꯑꯣꯏꯔꯝꯅꯤꯀꯣ
ꯑ ꯑꯗꯣ ꯈꯪꯗꯦ ꯈꯤꯇꯪꯕꯨꯗꯤ ꯍꯣꯡꯉꯝꯒꯦꯔꯥ ꯈꯪꯗꯦ
ꯇꯥꯡꯉꯦ ꯑ ꯍꯣꯁꯄꯤꯇꯥꯜ ꯐ꯭ꯔꯤ ꯐ꯭ꯔꯤꯗ ꯐꯪꯕ ꯀꯥꯟꯁꯤꯗ